ꯍꯜꯂꯣ ꯍꯜꯂꯣ ꯇꯥꯗꯦ
ꯑꯥ
ꯍꯜꯂꯣ
ꯎꯝ ꯇꯥꯏꯌꯦ
ꯑꯣ ꯍꯣꯏ ꯅꯈꯣꯏ ꯇꯣ꯭ꯔꯣ
ꯒ꯭ꯔꯤꯟ ꯀꯂꯔꯒ ꯔꯦꯗ ꯀꯂꯔꯒ ꯂꯥꯛꯄꯗꯣ ꯒ꯭ꯔꯤꯟꯗꯨꯗ ꯅꯝꯃꯒ ꯄꯥꯈꯠꯀꯗꯧꯕꯅꯤꯅꯦ ꯅꯪꯗꯤ ꯑꯔ ꯏꯅꯅꯦ
ꯍꯅꯔꯦ ꯍꯌꯦ
ꯍꯥꯥ
ꯍꯟꯗ ꯐꯥꯁ
ꯑꯉꯥꯡꯗ ꯑꯣꯏꯅ ꯇꯨꯝꯈ꯭ꯔꯕꯣ
ꯀꯩꯒꯤ
ꯍꯥꯥ
ꯔꯦꯛ ꯑꯣꯏꯕꯒꯤꯔꯥ
ꯑꯉꯥꯡ ꯂꯣꯏꯅ ꯇꯨꯝꯈ꯭ꯔꯕ꯭ꯔꯣ ꯍꯥꯏꯕꯅꯦ
ꯍ ꯍꯣꯏ ꯍꯣꯏ ꯍꯣꯏ ꯂꯣꯏꯅꯃ ꯇꯣꯡꯈ꯭ꯔꯦ ꯅꯈꯣꯏꯗꯤ
ꯎ ꯎꯝ ꯇꯝꯈ꯭ꯔꯦ
ꯑꯣ ꯀꯁꯪ ꯕ꯭ꯔꯣ
ꯍꯋꯥꯏ ꯆꯝꯐꯨꯠ
ꯑꯣꯍꯣ ꯃꯈꯣꯏꯗꯤ ꯇꯨꯝꯐꯝꯅ ꯂꯩꯈ꯭ꯔꯦ
ꯎꯝ
ꯑꯣ ꯍꯣ
ꯇꯨꯝꯐꯝꯗ ꯂꯩꯈ꯭ꯔꯕꯅꯦ ꯉꯁꯥꯏ ꯉꯁꯥꯏ ꯑꯩꯅ ꯆꯪꯈ꯭ꯔꯦ ꯀꯣꯝ ꯇꯧꯔꯒ ꯁꯨꯡꯄꯥꯏ ꯄꯥꯏꯗꯕꯒꯤ ꯑꯃꯨꯛ ꯍꯧꯒꯠꯂꯒ
ꯍꯣꯏ ꯍꯣꯏ
ꯉ ꯇ ꯑꯗꯨꯝ ꯑꯗꯨꯃꯥꯏꯅ ꯃꯤ ꯑꯇꯣꯞꯄ ꯀꯩꯗꯤ ꯇꯧꯅꯨ ꯃꯤ ꯑꯇꯣꯞꯄ ꯁꯥꯎꯒꯅꯤ
ꯍꯣꯏ ꯍꯣꯏ ꯐꯣꯔꯝ ꯂꯩꯥꯏ ꯐꯔꯀꯣ ꯔꯣꯡ ꯀꯗꯤ ꯑꯣ
ꯀꯦꯟꯁꯥꯡ ꯆꯥꯕ꯭ꯔꯣ
ꯈꯣꯏꯗꯤ ꯑ ꯔꯃꯜ ꯂꯣꯅ ꯃꯉꯥꯟ ꯃꯁꯦ ꯅꯥꯏꯕ꯭ꯔꯥꯏꯣ ꯆꯥꯏ
ꯑꯗꯨ ꯂꯣꯟꯗ ꯍꯥꯏꯒꯅ ꯑꯗꯨꯝ ꯉꯟꯈꯤ ꯑꯗꯨꯝ ꯍꯥꯏꯔꯁꯨ ꯌꯥꯏꯌꯦ
ꯍꯣꯏ ꯍꯣꯏ ꯍꯣꯏ
ꯑꯉꯥꯡꯈꯣꯏ ꯕꯤ ꯕꯤ ꯄꯤ ꯑꯦꯁ ꯆꯠꯄꯗꯤ ꯂꯣꯏꯈ꯭ꯔꯕꯣ ꯀꯃꯥꯏꯅ ꯇꯧꯕ꯭ꯔꯣ
ꯑ ꯍꯌꯦꯡꯇꯛꯅꯤ ꯉꯁꯤꯗꯤ ꯃꯤ ꯁꯤꯌꯦꯅ ꯇꯦ
ꯑꯥ
ꯑꯌꯦꯡ ꯑ ꯍꯗꯦ ꯐꯥꯎꯠꯒꯅꯦ
ꯑꯣ ꯑꯦ ꯍꯥꯇꯥꯛ ꯑꯃ
ꯍꯣꯏ
ꯑꯣ ꯎꯝ ꯎꯝ ꯄꯨꯡ ꯀꯌꯥꯗꯒꯤ ꯆꯠꯄ ꯍꯧꯔꯒ ꯆꯠꯄꯦ
ꯄꯨꯡ ꯑꯦꯠ ꯊꯥꯔꯇꯤ ꯀꯨꯝꯕꯗ ꯅꯥꯏꯟꯗ ꯃꯈꯣꯏꯗ ꯍꯧꯥꯎꯋꯦ ꯍꯥꯏ
ꯑꯣꯝ
ꯊꯦꯡ ꯊꯦꯡꯅꯍꯜꯂꯛꯄ꯭ꯔꯣ
ꯄꯨꯡ ꯉꯔꯥꯡꯗꯣ ꯅꯣꯡ ꯁꯨꯕꯒꯤ ꯄꯨꯡ ꯑꯍꯨꯝ ꯀꯕꯗ ꯂꯣꯏ ꯑ ꯂꯣꯏꯕ ꯃꯦꯀꯥꯟ ꯅꯧꯕꯒ
ꯑꯥ ꯑꯥꯎꯇꯣꯡꯅ ꯆꯠꯄ꯭ꯔꯣ ꯈꯣꯡꯅ ꯆꯠꯄ꯭ꯔꯣ ꯌꯥꯝ ꯊꯥꯞꯄ꯭ꯔꯣ
ꯍ ꯂꯚꯗ ꯇꯣ ꯑ ꯎꯝ ꯈꯔ ꯈꯣꯡꯅ ꯑ ꯇꯥꯞꯅꯦ ꯉꯔꯥꯟꯅ ꯅꯣꯡ ꯁꯨꯕꯒ ꯒꯥꯔꯤꯅ ꯃꯄꯥꯅ ꯂꯧꯕ ꯂꯥꯛꯑꯦ
ꯑꯥ ꯑꯗꯣ ꯀꯩꯅꯣꯗꯤ ꯑꯦ ꯑꯥꯗ ꯂꯣꯏꯅ ꯂꯩꯕ꯭ꯔꯣꯃꯣꯏ
ꯑꯥ ꯁꯤꯗ ꯑꯞꯗꯥꯟ ꯇꯧꯔꯒ ꯑꯗꯨꯝ ꯇꯥꯕꯅꯦ
ꯑꯣ
ꯂꯣꯒ
ꯑꯗꯣ ꯎ ꯃꯐꯝ ꯀꯒꯅꯨ ꯑꯗꯣ ꯀꯩꯅꯣꯗꯤ ꯑ ꯅꯍꯥꯟꯒꯤ ꯂꯣꯇ꯭ꯔꯤꯗꯨꯗꯤ ꯀꯩꯅꯣ ꯇꯧꯈ꯭ꯔꯦ ꯍꯨꯟꯈ꯭ꯔꯦ
ꯑ ꯌꯥꯎꯗ ꯑ ꯇꯧ꯭ꯔꯤ ꯂꯥꯁ ꯁꯟꯗꯦ ꯀ ꯃꯟꯗ ꯂ ꯁꯟꯗꯦꯍꯗꯇꯥ ꯑꯣꯅꯦ ꯍꯥꯏ
ꯑ
ꯅ
ꯎꯝ ꯕꯤ ꯕꯤ ꯑꯦꯁ ꯇꯧꯕ ꯃꯇꯨꯡꯗ
ꯑ ꯅꯠꯇꯦ ꯕꯤ ꯑꯦꯠ ꯂꯣꯏꯔ ꯕ ꯃꯊꯪꯗ ꯑ ꯂꯥꯁ ꯗꯦ ꯖꯨꯂꯥꯏ
ꯑꯥ
ꯌꯨꯠ ꯁꯥꯔꯚꯤꯁ ꯂꯥꯁ ꯁꯟꯗꯦ ꯁꯟꯗꯦꯗ ꯂꯩꯕꯒꯩ ꯑꯗꯨ ꯑ ꯂꯥꯁ ꯁꯟꯗꯦꯗ ꯇꯧꯒꯦ ꯍꯥꯏ ꯃꯈꯈꯣꯏꯗꯤ ꯑꯍꯨꯝ ꯂꯧꯋꯦ ꯍꯥꯏꯀꯣ
ꯍꯥꯥ
ꯍꯣꯏꯗꯤ ꯇꯤꯀꯦꯠ ꯑꯍꯨꯝ ꯂꯧꯋꯦ ꯍꯥꯏꯌꯦꯀꯣ ꯑꯣ ꯎ ꯐꯥꯔꯗꯤ ꯐꯪꯂꯝꯂꯝꯅꯤꯗ
ꯐꯪꯒꯗꯧ ꯃꯥꯟꯗꯦ ꯑꯗꯨꯒꯨꯝꯕꯗ ꯗꯥꯥꯎ ꯂꯩꯇꯦ
ꯑꯣ
ꯑꯗꯨꯗꯣ ꯅꯣꯏꯗ ꯑꯣꯛꯀꯨꯝꯕ ꯂꯣꯏꯕ ꯌꯥꯗꯕ꯭ꯔꯥ ꯀꯣ ꯀꯃꯥꯏꯅ ꯇꯧꯕ꯭ꯔꯥ ꯑꯣꯛ ꯀꯩꯅꯣ ꯂꯥꯏꯅꯥ ꯀꯟꯕ꯭ꯔꯥ
ꯎꯝ ꯈꯪꯗꯦ ꯈꯨꯝꯕ ꯋꯥꯔꯤꯗ ꯇꯥꯗꯦ ꯑꯩꯗꯤ ꯀꯍꯥꯟ ꯑ ꯅꯨꯃꯤꯠ ꯑꯍꯨꯝ ꯅꯨꯡꯁꯥ ꯌꯥꯝ ꯀꯜꯂꯦꯅꯥ ꯌꯦꯟ ꯣꯏꯂꯔꯗ ꯁꯤꯌꯦ ꯍꯥꯏꯦ
ꯎꯝ ꯅꯠꯇꯦ ꯑꯣꯛ ꯂꯣꯏꯅꯗꯕ꯭ꯔꯥ ꯍꯥꯏꯕ ꯅꯪꯒꯤ ꯍꯧꯖꯤꯛꯀꯤ ꯂꯩꯐꯝꯗꯨꯗ
ꯑ ꯂꯥꯏꯇꯕ
ꯃꯤ ꯑꯣꯛ ꯂꯣꯏꯅꯗꯦ
ꯍꯣꯏ ꯑꯩꯉꯣꯟꯗꯤ ꯃꯌꯥꯡ ꯉꯛꯇ ꯂꯩꯥꯏꯕꯒꯤ ꯑꯩꯒꯤ ꯂꯩꯐꯝ
ꯑꯦ ꯃꯣꯏ ꯑꯣꯛ ꯆꯥꯗꯦ
ꯍꯣꯏ ꯃꯤꯈ
ꯎꯝ
ꯃꯌꯥꯡ ꯈ ꯆꯠꯂꯑꯦ ꯑꯗꯩ ꯃꯌꯥꯡꯒꯤ ꯋꯥꯔꯤꯗ ꯂꯣꯟꯗ ꯈꯪꯗꯔꯦ
ꯎꯝ
ꯕꯦꯡꯒꯂꯤ ꯉꯥꯡꯒ
ꯎꯝ ꯅꯗꯦ ꯀꯅꯨꯡꯥꯏꯗ ꯀꯔꯤ ꯀꯔꯤ ꯂꯣꯏꯔꯁꯨ ꯑꯗꯨꯝ ꯍꯨꯔꯥꯟꯒ ꯂꯩ ꯍꯥꯏꯕꯅꯤꯅꯦ ꯍꯃꯦꯡꯗꯨꯗꯤ ꯀꯩꯅꯣ ꯇꯧꯈ꯭ꯔꯕ ꯅꯠꯇ꯭ꯔꯣ ꯌꯣꯛꯄ ꯍꯧꯔꯕ ꯅꯠꯇ꯭ꯔꯣ ꯍꯥꯃꯦꯡꯕꯨꯗꯤ
ꯍꯃꯦꯉꯥ ꯍꯣꯏ ꯍꯣꯏ ꯅ ꯍꯣꯏ ꯍꯦ ꯑꯉꯥꯡꯗꯣ ꯄ ꯄꯨꯔꯒ ꯂꯩꯈ꯭ꯔꯦ ꯍꯥꯏ
ꯑꯦ ꯑꯉꯥꯡ ꯃꯆꯥ ꯀꯌꯥ
ꯈꯪꯗꯦ ꯑꯩ ꯍꯞꯇꯥ ꯀꯩ ꯄ꯭ꯔꯤ ꯃꯟꯗ ꯄꯣꯛꯀꯤꯔ ꯈꯪꯗꯦ
ꯑꯦ ꯅꯠꯇꯦ ꯃꯆꯥ ꯀꯌꯥ ꯄꯣꯛꯇ꯭ꯔꯤ ꯃꯆꯥ ꯄꯣꯛꯇ꯭ꯔꯤ
ꯃꯃꯥꯒꯤ ꯑꯩꯅ ꯍꯣꯏ
ꯑꯦ ꯃꯆꯥ ꯄꯣꯛꯗꯤ ꯅꯕꯥꯅꯤꯒꯤ ꯑꯣꯏꯔꯦ
ꯍꯣꯏ
ꯃꯄꯤꯔꯥ ꯃꯥꯄꯤ ꯑꯃꯔꯥ ꯂꯧꯕ ꯅꯠꯇ꯭ꯔꯒ ꯂꯥꯕꯥ ꯑꯃ ꯃꯄꯤ ꯑꯃꯔꯥ ꯂꯧꯕ
ꯑꯃ ꯈꯛꯇꯥ ꯂꯥꯎꯕꯅꯦ
ꯑꯦ
ꯑꯗꯨꯗꯨꯒ ꯂꯤꯁꯤꯡ ꯈꯪꯗꯦ ꯂꯤꯁꯤꯡ ꯑꯍꯨꯝ ꯈꯛꯇꯥ
ꯑꯣ ꯑꯗꯨ ꯂꯤꯁꯤꯡ ꯑꯍꯨꯝꯗꯨꯅ ꯂꯣꯏꯔꯦ
ꯍꯣꯏ ꯂꯣꯏꯔꯦ ꯑꯗꯨꯒ ꯑꯉꯥꯡꯗꯥ ꯄꯨꯔꯒ ꯂꯩꯕ
ꯑꯣ ꯃꯆꯥ ꯄꯣꯛꯇꯣꯏꯖꯥꯠ ꯎꯝ ꯑꯗꯨꯗ ꯀꯩꯅꯣ ꯈꯣꯏꯗꯤ ꯂꯩꯇꯦ ꯃꯥꯃꯥꯇꯣꯟ ꯈꯣꯏꯗꯤ ꯑꯥꯗ ꯂꯩꯕ꯭ꯔꯥ ꯀꯩꯅꯣꯗ ꯇꯨꯝꯕ꯭ꯔꯥ ꯃꯣꯏ ꯕꯤ ꯌꯦꯁ ꯇꯧꯐꯝꯗ
ꯌꯨꯝꯐꯝꯗꯥ ꯂꯩꯕꯥꯅꯦ ꯃꯈꯣꯏꯗꯤ
ꯑꯦ ꯅꯠꯇꯦ ꯕꯤꯕꯤꯌꯦꯁ ꯇꯧꯐꯝꯗꯥ ꯂꯩꯇꯦ
ꯍꯣꯏ ꯀꯨꯝꯁꯤꯗꯣ ꯕꯤꯕꯤꯌꯦꯁ ꯀꯤ ꯇꯧꯗꯔꯦ
ꯑꯦ ꯎꯝ ꯑꯉꯥꯡ ꯈꯣꯏ ꯁꯨꯇꯤꯗꯤ ꯂꯩꯌꯦ
ꯑꯥ
ꯍꯣꯏ ꯗꯦꯠ ꯐꯣꯇꯤꯟ ꯗꯥꯀꯣ ꯍꯧꯒꯅꯤ
ꯑꯥꯒꯁ ꯗꯦꯠ ꯐꯣꯔꯇꯤꯟꯗ
ꯍꯣꯏ
ꯑꯣ ꯅꯣꯏꯗ ꯀꯔꯤ ꯀꯔꯤ ꯈꯣꯡꯕ ꯃꯥꯜꯂꯦ ꯃꯈꯣꯜ ꯇꯥꯏ
ꯌꯦꯟ ꯇꯥ ꯇꯥꯏ ꯑꯩꯅꯥ ꯋꯥꯔꯤ ꯉꯥꯟꯗꯥꯕꯥꯒꯤꯅꯦ
ꯅꯣꯏꯗ ꯅꯣꯏꯒꯤ ꯇꯨꯔꯦꯟꯗꯨꯗꯤ ꯏꯁꯤꯡ ꯆꯥꯎꯗꯦ ꯅꯣꯏ ꯃꯅꯥꯛꯇ ꯇꯨꯔꯦꯟ ꯑꯃ ꯂꯩꯌꯦ ꯍꯥꯏꯕ ꯑꯗꯣ
ꯑꯥꯎ ꯂꯩꯥꯌꯦ ꯅꯨꯡꯄꯤꯗꯣ ꯑꯣꯏ ꯑꯥ ꯌꯥꯝ ꯀꯪꯕꯗꯤ ꯅꯠꯇꯕ ꯌꯥꯝ ꯆꯥꯎꯕꯗꯤ ꯅꯠꯇꯕ ꯑꯗꯨꯝ ꯂꯩ ꯅꯍꯥꯟꯗꯣ
ꯑꯈꯣꯏꯗꯗꯤ ꯏꯁꯤꯡ ꯈꯔꯥ ꯆꯥꯎꯔꯝꯕꯅꯤ ꯍꯧꯖꯤꯛꯇꯤ ꯄꯤꯛꯈ꯭ꯔꯦ ꯑꯃꯨꯛ
ꯑꯣ ꯅꯈꯣꯏꯗꯥꯗꯤ ꯑꯥ ꯂꯩꯕꯥꯛꯒꯤ ꯂꯧꯗꯤ ꯂꯩꯇꯦꯀꯦ ꯅꯈꯣꯏꯒꯤ ꯂꯥꯏꯐꯝ ꯍꯧꯖꯤꯛꯀꯥꯟ ꯂꯩꯐꯝ ꯈꯨꯟꯗꯣ
ꯑꯥ ꯇꯝꯄꯥꯛ ꯂꯧꯔꯥ
ꯍꯣꯏ ꯍꯣꯏ
ꯑꯥ ꯂꯩꯌꯦ
ꯑꯣ
ꯃꯤꯗꯤ ꯂꯩꯌꯦ
ꯑꯦ
ꯎꯝ ꯌꯥꯝꯕꯕꯨꯗꯤ ꯌꯥꯝꯗꯦꯗꯣ ꯂꯩꯌꯦ ꯑꯗꯨꯝ ꯃꯣꯏ ꯃꯤ ꯇꯥꯎꯅꯩꯌꯦ ꯍꯧꯖꯤꯛ ꯀꯥꯟꯅꯥ ꯇꯥꯎꯔꯦ ꯃꯤ ꯆꯥꯛ ꯂꯤꯡꯕꯥꯁꯨ ꯂꯩꯌꯦ ꯐꯧ ꯍꯨꯟꯕꯁꯨ ꯂꯩꯌꯦ ꯑꯗꯨꯃꯥꯏꯅ ꯇꯧꯋꯦ
ꯑꯣ ꯑꯩꯈꯣꯏꯒꯤ ꯂꯩꯐꯝꯗꯨꯗ ꯍꯧꯖꯤꯛ ꯀꯥꯟꯅ ꯐꯧ ꯊꯥꯔꯒ ꯂꯩꯌꯦ
ꯑꯥ ꯑꯁꯤꯁꯨ ꯐꯥꯎ ꯊꯥꯏꯌꯦ
ꯑꯣ
ꯑ ꯑꯦ ꯑꯁꯤꯗꯗꯤ ꯐꯧ ꯂꯤꯡꯕ ꯍꯧꯔꯦ ꯂꯧꯍꯣꯟ ꯂꯍꯣꯟꯗꯣ ꯀꯩꯅꯣ ꯐꯧ ꯊꯥꯕ ꯌꯥꯈ꯭ꯔꯦ ꯍꯥꯏꯔꯦ
ꯑꯣ ꯁꯤꯔꯗꯤ ꯂꯕ ꯍꯥꯎ ꯍ ꯍ
ꯎꯝ ꯑꯩꯈꯣꯏ ꯀꯩꯅꯣꯒꯤꯁꯨ ꯑꯁꯤꯒꯤꯁꯨ ꯃꯣꯏꯁꯨ ꯇꯝꯄꯥꯛ ꯂꯧ ꯑꯃ ꯎꯕ ꯃꯤꯒꯤ ꯂꯧ ꯋꯥꯏꯔꯒ
ꯑꯥ
ꯑꯗ ꯃꯊꯪ ꯍꯞꯇꯥꯗꯗꯤ ꯂꯤꯡꯕ ꯌꯥꯔꯅꯤ ꯍꯥꯏꯌꯦ ꯂꯧꯍꯣꯟꯗꯣ ꯆꯠꯂꯒꯅꯤ ꯍꯥꯏꯌꯦꯦ ꯍꯧꯖꯤꯛ
ꯑꯣ ꯅꯪ ꯍꯣꯏꯅ
ꯄꯈ꯭ꯔ ꯊꯥꯗ꯭ꯔꯤ ꯑꯣ ꯑꯁꯤꯒꯤ ꯀꯩꯅꯣꯁꯦ ꯃꯁꯦ ꯑꯦꯕꯥꯅꯤ ꯍꯥ
ꯑꯣ ꯑꯣ ꯈꯣꯏ ꯂꯣꯏꯅꯃꯣꯏ ꯇꯨꯝꯐꯝꯗ ꯂꯥꯛꯈꯅꯦꯅꯤꯀꯣ
ꯎꯝ ꯃꯄꯥꯟꯗ ꯃꯄꯥꯟꯗ ꯂꯩꯌꯦ ꯀꯩꯅꯣꯗ ꯑꯩꯈꯃꯔꯣꯝꯗ
ꯑ ꯍꯗꯦꯗꯤ ꯍꯧꯖꯤ ꯑ ꯅꯪ ꯁꯨꯕ꯭ꯔ ꯐꯗꯕ꯭ꯔꯥ
ꯆꯧꯗ
ꯍꯅꯦ ꯁꯨꯅ ꯋꯥꯂꯥꯏꯅꯤ
ꯑ ꯀꯔꯤ ꯀꯔꯤ ꯏꯟꯁꯥꯡ ꯑꯗꯨꯝ ꯆꯥꯅꯕ꯭ꯔꯥ ꯂꯩ ꯂꯩꯔꯒ ꯆꯥꯕ꯭ꯔꯥ ꯅꯠꯇ꯭ꯔꯒꯅ ꯀꯃꯥꯏꯅ ꯇꯧꯕ꯭ꯔꯥ ꯏꯟꯁꯥꯡꯗꯤ